ꯀꯩꯅꯕꯥꯥꯟꯁꯤꯅ ꯍꯥꯎ ꯇꯥꯔꯦ ꯎ ꯇꯥꯏ ꯀꯩꯅꯣꯅꯦ
ꯗꯤ ꯌꯧ
ꯇꯌꯦꯦꯅꯣ ꯀꯂ ꯇ ꯑꯗꯨ ꯅꯪ ꯉꯥꯡꯨ ꯅꯪ ꯉꯉꯝꯒꯗ ꯇꯔꯣꯏꯅꯣꯥꯏ ꯑ ꯀꯩꯕꯨ ꯇꯧꯗꯤ ꯑꯩꯅꯦꯕꯣ ꯑꯣ ꯐꯨꯠꯀꯦ ꯇꯧꯔ ꯃꯅꯦ
ꯏ ꯏꯁ ꯇꯧꯔꯦꯅꯩꯈꯦ ꯠꯇꯝ
ꯑꯁ ꯀꯩꯅꯣꯅꯦ ꯆꯥꯔꯗꯤ ꯀꯩꯅꯣ ꯅꯪ ꯋ ꯋꯗꯔ ꯔꯤꯄꯣꯔ ꯀꯩꯅꯣ ꯌꯦꯡꯗ꯭ꯔꯕꯣ ꯅꯪꯕꯣ
ꯑꯁ ꯋꯦꯗꯔ ꯄꯣꯠꯁꯤꯗ ꯑꯅꯦ ꯑꯩꯁꯨꯅ ꯍꯪꯒꯦꯅꯦ ꯅꯅꯨꯡꯗꯤ ꯆꯥꯔꯝꯗꯥꯏ ꯑꯩꯅꯣꯞꯇꯣꯝ ꯆꯥꯏꯅꯦ
ꯑꯁ ꯂꯣꯎ ꯀꯩꯗꯧꯔꯒꯦ ꯑꯁ ꯆꯦꯈꯏꯔꯦꯍꯦ ꯑꯗꯨ ꯋꯥꯉꯗꯔꯤ ꯍ ꯍ ꯑ ꯑꯁ ꯑꯩ ꯁꯣꯏꯔꯗ꯭ꯔꯅꯦ ꯂꯥꯛꯑꯣ ꯂꯥꯛꯑꯣ ꯀꯩꯅꯣ ꯇꯧꯁꯤꯂꯑꯣ ꯑꯩ ꯁꯦꯝꯕ ꯁꯥꯕ ꯍꯧꯗ ꯉꯥꯏꯔꯤꯌꯦꯦ
ꯇꯞꯄꯩꯇ ꯇꯧꯗ꯭ꯔꯣ
ꯎꯝ ꯅꯦꯋꯥꯁꯦ ꯈꯔ ꯁꯂꯣ ꯆ ꯃꯥꯜꯂꯦ ꯁꯤꯗꯤ ꯎꯝ ꯇꯧꯋꯦ ꯇꯧꯋꯦ ꯐꯣꯟꯅ ꯅꯠꯇꯦꯗ ꯁꯤꯗꯤ ꯀꯃꯅꯅꯦ
ꯑꯗꯨꯣ ꯍꯟꯗꯛ ꯖꯤꯑꯣꯒꯤ ꯅꯋꯥ ꯌꯥꯝ ꯅꯨꯡꯉꯥꯏꯇꯦꯅꯦ
ꯎꯝ ꯈꯪꯗꯦ ꯑꯩ ꯁ ꯀꯩ ꯀꯩ ꯀꯩ ꯈꯣꯗꯦ ꯐꯣꯟ ꯉꯔꯥꯡ ꯅꯍꯥꯟꯅ ꯂꯩꯔꯤꯉꯥꯏꯗꯤ ꯐꯣꯟꯗ ꯇꯥꯏꯅꯗꯤ ꯁꯥꯎꯔꯛꯀꯦ ꯇꯧꯕꯅꯤꯡꯅꯤꯤ
ꯅꯠꯇꯦ ꯑꯩ ꯑꯩ ꯍꯥꯏꯗꯤ ꯁꯨꯃꯥꯏꯅ ꯆꯠꯄ ꯈꯣꯠꯄꯁꯦ ꯑꯩ ꯅꯨꯡꯉꯥꯏꯇ꯭ꯔꯗꯤ ꯁꯤꯐꯝ ꯑꯃ ꯁꯤꯟꯗꯣꯛꯀꯦ ꯇꯧꯅꯤꯡꯗꯦ ꯁꯥꯎꯅꯤꯡꯉꯦꯕ
ꯁꯤꯟꯗꯣꯛꯎꯒꯗꯧꯔꯒꯦ
ꯎꯝ
ꯅꯛꯇꯔꯗꯤ ꯆꯥꯛꯂꯥꯎꯁꯤꯟꯗꯣꯛ ꯁꯤꯟꯗꯣꯛꯄꯅꯗꯤ ꯁꯤꯟꯗꯣꯛꯑꯣ ꯀꯩꯗꯧꯒꯦ ꯍꯥꯏꯅꯣ ꯑꯗꯨꯝ ꯄꯥꯏꯔꯒ ꯅꯨꯡꯉꯥꯏ ꯅꯨꯡꯉꯥꯏꯇ ꯄꯣꯠꯇꯨꯗꯤ ꯑꯁ ꯗꯀꯥ ꯇꯥꯗꯦ ꯀꯩꯅꯣꯅꯦ ꯗꯀꯥ ꯇꯥꯗꯦ ꯀꯩꯅꯣꯅꯦ ꯆꯤꯅꯤꯡ ꯄꯣꯠꯇꯤ ꯁꯤꯟꯗꯣꯛꯄ ꯑꯗꯨꯃꯒꯤꯗꯧꯔꯒꯦ
ꯃꯥꯅ ꯁꯤꯟꯗꯣꯛꯀꯗꯕꯅꯦ
ꯑꯗꯨ ꯀꯩꯅꯣꯅꯦ ꯑꯩꯁ ꯊꯣꯡꯒꯦ ꯇꯧꯗ ꯉꯥꯏꯔꯤꯌꯦ ꯀꯃꯥꯏꯅ ꯇꯧꯕꯅꯣ
ꯎ ꯇꯣꯡ ꯇ ꯑꯗꯨꯗꯤ ꯆꯔꯝꯗꯏꯂꯑꯒꯦ
ꯑꯁ ꯐꯖꯗꯦ ꯀꯔꯤ ꯙꯔꯃꯅꯤꯒꯦ ꯀꯩꯅꯣꯅꯦ ꯀꯦꯖꯤ ꯑꯇꯪꯅꯦ ꯌꯥꯒꯗ꯭ꯔꯣ
ꯀꯦꯞꯁꯨ ꯍꯥꯏꯔꯛꯇꯑ ꯑꯩꯈꯣꯏꯅꯤ ꯈꯛꯀꯤꯕꯨ ꯀꯩꯅꯣ ꯑꯦ ꯑꯇꯩ ꯀꯅꯥꯝ ꯆꯥꯗꯕꯁꯨ ꯌꯥꯎꯗꯦ
ꯀꯥꯏꯗꯅꯣ ꯍꯣꯏ ꯑꯩꯗꯤ ꯀꯦꯖꯤ ꯍꯅꯤ ꯊꯅ ꯀꯣꯟꯅꯔꯣꯏ ꯍꯥꯏꯔꯒ ꯑꯣꯟꯊꯣꯛꯑꯒ ꯑꯣꯟꯊꯣꯛꯑꯒ
ꯑꯣꯀꯦ ꯃꯤ
ꯑꯦ ꯗꯤꯒꯁꯅ ꯆꯥꯟꯅꯕꯈꯔ
ꯍꯣꯏ ꯑꯩꯗꯤ ꯃꯍꯤꯗꯨꯗꯪ ꯆꯥꯔꯒꯦ ꯅꯪꯉꯣꯝ ꯄꯟꯊꯧꯗꯣ ꯅꯪ ꯀꯦꯖꯤꯗꯣ ꯅꯪ ꯂꯣꯏ ꯆꯥꯖꯔꯣꯅꯦ
ꯌꯥꯔꯦꯁꯦ ꯑꯣꯏꯔ ꯋꯥꯊꯦꯡ ꯍꯥꯥꯡꯂꯅꯨ ꯂꯥꯛꯁꯤꯜꯂꯛꯅꯣ ꯀꯦꯖꯤ ꯑꯃꯃꯨꯛ ꯍꯥꯞꯆꯤꯜꯂꯛꯣꯑꯣ
ꯑꯣꯀꯦ ꯑꯣꯀꯦ ꯑꯩꯅ ꯈꯜꯂꯤꯁꯤꯅ ꯀ ꯑꯣꯛꯇ ꯅꯠꯇꯕꯤꯗ ꯁꯟ ꯂ ꯑꯣꯏꯅ ꯇꯧꯔꯁꯤꯔꯣ ꯁꯠ ꯅꯣꯏ ꯍꯥꯏ ꯍꯥꯞꯆꯜꯂꯁꯦ
ꯑꯁ ꯂꯧꯔꯨꯒꯗꯧꯔꯒꯦ ꯌꯥꯏ ꯌꯥꯏ ꯀꯗꯧꯔꯒꯦ
ꯑꯣꯦ ꯑꯣꯦ ꯑꯗ ꯑꯗ ꯑꯩ ꯀꯩꯅꯣ ꯇꯧꯈꯤꯕꯗꯣ ꯑꯦꯛꯖꯥꯝ ꯑꯦꯛꯖꯥꯝ ꯑꯇ ꯊꯥꯈꯤꯕꯗꯣ
ꯀꯩꯅꯣ ꯉꯔꯥꯡ ꯅ ꯍꯥꯡꯈꯤꯗ꯭ꯔꯣ
ꯍ ꯍꯣꯏ ꯍꯣꯏ ꯑꯦ ꯀꯩꯅꯣꯒꯤꯗ ꯁꯤ ꯁꯤ ꯑꯦꯒꯤꯗꯣ
ꯑꯥ
ꯑꯗꯨ ꯈꯪꯟꯖꯂꯅꯦ ꯏꯟꯇꯔꯗꯤꯠ ꯂꯩꯕꯒꯤꯗꯣ ꯑꯦꯗꯚ ꯀꯖꯝ ꯋꯥꯂꯤ
ꯑꯣ ꯑꯁ ꯌꯥꯝꯅꯅꯨꯡꯥꯏꯕꯅꯤ ꯑꯗꯨ ꯀꯩꯅꯣ ꯅꯪ ꯑꯗꯨ ꯅꯨꯡꯉꯥꯏꯔꯒ ꯑꯩꯅ ꯑꯣꯐꯔ ꯇꯧꯗꯣꯏꯔꯣ ꯍꯥꯏꯁꯤꯕꯣ
ꯑꯦ ꯑꯩꯁꯤ ꯁꯥꯟꯗꯝꯝꯄꯨꯔ ꯂꯥꯛꯑꯒꯦ ꯍꯥꯏꯁꯤꯗꯤ
ꯑꯣ ꯐꯒꯦ ꯇꯧꯕꯤꯗ ꯅꯪꯕꯨ ꯌꯦꯡꯉꯤ ꯇꯧꯕꯤꯗ ꯀꯥꯏꯗꯦ ꯀꯥꯏꯗꯦ ꯑꯩ ꯑꯩꯩꯅꯗ ꯑꯣꯏꯔꯁꯨ ꯀꯥꯏꯗꯦ ꯀꯩꯗꯧꯔꯦ ꯂꯥꯛꯑꯣ ꯅꯪ ꯂꯝ ꯇꯣꯄꯗ ꯍꯣꯅꯤ ꯀ ꯇꯧꯣꯔꯦꯅ ꯑꯩ ꯋꯥꯡꯉꯦ
ꯑꯣꯀꯦ ꯑꯣꯀꯦ ꯑꯗꯨꯗꯤ ꯃꯍꯤ ꯃꯅꯥꯏ ꯈꯔ ꯄꯨꯔꯛꯑꯒꯦ ꯍꯥꯏꯗꯤ ꯀꯩꯅꯣ ꯄ꯭ꯔꯥꯏ ꯅꯣꯡ ꯀꯒꯂꯥꯎ
ꯑꯦ ꯑꯁ ꯆꯨꯝꯊꯣꯛꯗꯄ ꯃꯤꯍꯨꯅꯥꯍꯧꯔꯦ
ꯑꯦ ꯑꯩꯈꯣꯏ ꯈ ꯈꯪꯉꯤ ꯅꯨꯡꯉꯥꯏ ꯀꯩꯅꯣ
ꯎꯝ ꯎꯝ ꯈꯪꯉꯁꯨ ꯅꯨꯡꯉꯥꯏꯇꯦꯗꯅ ꯑꯍꯜ ꯂꯃꯟ ꯂꯩꯕꯅꯤꯅ ꯑꯗꯨꯒꯤ ꯋꯥꯅꯤꯗ
ꯍꯥꯏꯗꯤ ꯑꯩꯈꯣꯏꯗꯤ ꯅꯨꯡꯁꯥ ꯄꯨꯁꯥ ꯆꯥꯗꯦ ꯍꯣꯏ ꯍꯣꯏ ꯍꯣꯏ ꯑ
ꯆꯅꯪ ꯀꯣꯃꯅꯦ ꯑꯁ ꯆ ꯅꯣ ꯂꯊꯣꯛꯒꯦ ꯇꯋꯦ
ꯑꯦ ꯂꯣꯏꯔꯦ ꯍꯧꯖꯤꯛꯐꯥꯎ ꯊꯥꯖꯗ꯭ꯔꯗꯤ ꯆꯍꯤ ꯑꯗꯨ ꯌꯥꯝ ꯈꯪꯉꯕ ꯍꯥꯏ ꯃꯣꯏ ꯍꯧꯖꯤꯛꯐꯥꯎ ꯊꯥꯖꯕꯤꯗ꯭ꯔ ꯌꯥꯔꯔꯣꯏ ꯑꯗꯨꯗꯤ ꯑꯩꯅ ꯈꯜꯂꯤꯁꯦ ꯀꯩꯅꯣ ꯍꯟꯗꯛ ꯀꯩꯅꯣ ꯐꯪꯗꯔꯤꯀꯣꯕꯥꯒꯤ ꯃꯥꯒꯤ ꯕꯤꯜ ꯑꯃ ꯐꯪꯗꯣꯔꯤꯕ ꯑꯗꯨꯗꯨꯒꯤ ꯀꯩꯅꯣ ꯐꯣꯔ ꯍ꯭ꯋꯤꯂꯔ ꯑꯃ ꯂꯧꯁꯤꯔꯅꯦ ꯈꯔ ꯍꯥꯟꯅꯩꯁꯨ ꯅꯨꯡꯉꯥꯏꯇ꯭ꯔꯦꯅꯦ
ꯑꯣ ꯑꯣ ꯍꯅꯤꯗꯣ ꯑꯁ ꯀꯥꯏ ꯊ ꯁꯤꯡꯗꯨꯕꯨꯒꯤꯗꯧꯔꯒꯦꯃꯅ
ꯃ ꯑꯗꯨ ꯁꯤꯟꯗꯣꯛꯄ ꯍꯥꯏꯁꯦ ꯅꯪ ꯅꯪ ꯍꯥꯏꯗꯤ ꯒꯥꯔꯤꯗꯨ ꯁꯤꯟꯅꯤꯡꯉꯦ ꯍꯥꯏꯔꯒ ꯍꯦꯛꯇ ꯄꯛꯆꯤꯤꯟꯗ ꯈꯪꯗꯕꯁꯦ ꯄꯪꯂꯩ ꯂꯩꯁꯤꯟꯕꯗ ꯅꯨꯡꯉꯥꯏꯦ ꯅꯪꯗꯤ ꯒꯥꯔꯤ ꯃꯇꯥꯡ ꯈ ꯈꯪꯉꯤꯅ ꯑꯗꯣ ꯌꯦꯡꯉꯒ ꯀꯔꯝꯕ ꯂꯧꯁꯤꯒꯦ ꯈꯜꯂꯤꯕꯅꯤꯅꯦ
ꯑꯁ ꯀꯩꯅꯣ ꯇꯧꯔꯁꯦ ꯎꯝ ꯍꯥꯏꯔꯣ ꯀ ꯈꯪꯉꯤ
ꯑꯗꯨꯗꯣ ꯂꯧꯖꯔꯁꯤꯅꯦ ꯍꯥꯏꯗꯤ ꯒꯥꯔꯤꯗꯣ ꯂꯝꯕꯤꯒ ꯊꯧꯕꯗ ꯃꯤ ꯑꯆꯧꯕ ꯊꯧꯔꯛꯄꯗ ꯍꯦꯠ ꯂꯥꯏꯠꯀ ꯃꯣꯏꯒꯤ ꯂꯥꯏꯠꯇꯣ ꯗꯛ ꯗꯛ ꯄꯕꯥꯁꯀ ꯄꯤꯔꯛꯄꯗꯣ ꯇꯤ ꯅꯨꯡꯉꯥꯏꯇꯦꯅꯦ
ꯑꯣ ꯑꯩ ꯑꯩꯁꯨ ꯈꯜꯂꯝꯃꯤꯅꯤꯅꯦ ꯁꯤꯠ ꯃꯟꯗꯦꯅ
ꯁꯨꯠ ꯃꯟꯗꯦ ꯑꯗꯨꯗꯨꯅ ꯍꯦꯛꯇ ꯃꯣꯏꯅꯅ ꯌꯥꯕ꯭ꯔꯁꯤ ꯁꯤꯅꯦ ꯑꯩ
ꯌꯥꯔꯣꯏꯦ ꯃꯣꯏ ꯍꯦꯟꯕ ꯌꯥꯔꯣꯏ
ꯑꯗꯨ ꯑꯗꯨꯒꯤꯗꯨꯗ ꯑꯃꯨꯛ ꯑꯗꯨꯒꯤ ꯐꯣꯛ ꯂꯥꯏꯅ ꯑꯃꯨꯛ ꯍꯥꯞꯆ ꯆꯤꯂꯦ ꯊꯧꯕ ꯑꯗꯨꯗ ꯑꯩꯅ ꯈꯜꯂꯤꯁꯦ
ꯑꯁ ꯆꯞ ꯆꯥꯔ ꯀꯩꯅꯣ ꯑꯗꯨ ꯀꯔꯝ ꯀꯥꯟꯗ ꯌꯦꯡꯉꯨꯁꯥꯅꯣ
ꯑꯗꯣ ꯑꯩ ꯍꯥꯏꯁꯦ ꯍꯌꯦꯡ ꯍꯦꯛꯇ ꯌꯦꯡꯉꯨꯔꯁꯤꯅꯦ ꯑꯗꯨꯏꯗꯨꯒ ꯒꯥꯔꯤꯗꯣ ꯍꯥꯏꯗꯤ ꯂꯩ ꯂꯩꯇꯦ ꯑꯗꯨ ꯀꯅ ꯈꯅ ꯍꯥꯏꯕꯤꯒꯅꯤ
ꯑꯣ ꯌꯥꯏ ꯌꯥꯏ ꯀꯩꯅꯣꯅꯦ ꯍꯥꯏꯦ ꯑꯗꯨ ꯍꯤꯡꯁ ꯂꯩ ꯍꯧ ꯊꯔ
ꯑꯆꯧꯕꯅꯆꯧꯕꯔꯦ ꯆꯥꯁꯨ ꯑꯃ ꯂꯩ ꯀꯩꯅꯣ ꯂꯧꯒꯦ ꯈꯟꯕ
ꯃꯆꯥ ꯕꯥꯏꯛꯇ ꯂꯧꯒꯦꯅꯣ ꯀꯩꯗ ꯂꯧꯒꯦ ꯌꯥꯅꯣ
ꯕꯥꯏꯛ ꯅꯠꯇ꯭ꯔꯗꯤ ꯀꯩꯅꯣ ꯅꯍꯥ ꯑꯩꯈꯣꯏꯅ ꯀꯩꯅꯣ ꯊꯧ ꯍꯥꯏꯔꯣ ꯏꯁꯀꯨꯇꯤ ꯊꯧ ꯍꯥꯏꯔꯣ
ꯀꯥꯏꯗꯦ ꯅꯣꯏ ꯏꯁꯀꯨꯇꯤ ꯇꯧꯕ ꯃꯇꯝ ꯅꯠꯇꯦ ꯆꯍꯤꯒꯤ ꯃꯇꯥꯡꯁꯤꯒ ꯏꯁꯀꯨꯇꯤ ꯇꯧꯔꯒ ꯃꯤꯅ ꯍꯟꯊꯅ ꯈꯟꯈꯤꯅꯕꯅꯤ
ꯖꯤ ꯖꯤꯇꯤ ꯇ ꯁꯤꯛꯁ ꯐꯤꯐꯇꯤꯒꯤꯗꯣ ꯑꯗꯨ ꯑꯗꯨꯗꯣ ꯑꯩ ꯀꯩꯅꯣ ꯇꯧꯔꯁꯦ ꯑꯗꯨꯗꯤ ꯍꯌꯦꯡ ꯂꯧꯈꯠꯂꯨꯔꯁꯦ ꯑꯗꯨꯝ ꯍꯥ ꯑꯦ ꯑꯗꯨꯠꯇꯦꯍꯦ ꯅꯪ ꯌꯥꯝ ꯍꯥꯏꯗꯤ ꯀꯩꯁꯨ ꯌꯥꯝ ꯊꯣꯛꯅꯔꯣꯏ ꯍꯥꯏꯗꯤ ꯑꯗꯨ ꯀꯕꯛ ꯁꯕꯛ ꯑꯃꯨꯛ ꯑꯃꯨꯛ ꯃꯇꯥꯡ ꯑꯗꯨ ꯇꯧꯀꯥꯟꯗ ꯊꯧꯕꯩꯅꯦ ꯌꯥꯝ ꯇꯥꯡꯕꯁꯨ ꯂꯩꯅꯤꯡꯗꯕ ꯍꯥꯏꯗꯤ ꯑꯩ ꯑꯗꯨꯝꯕꯗ ꯄꯩꯁꯥꯗ ꯊꯥꯗꯅꯤꯡꯗꯕ ꯇ꯭ꯔꯦꯗꯤꯡ ꯇꯧꯔꯤꯅꯤꯅꯀꯣ
ꯑꯁ ꯀꯥꯏꯗꯦ ꯍꯦꯛꯒꯦꯗꯅꯦ ꯄꯕꯤꯁꯥꯒꯤꯦ ꯕꯕꯨ ꯍꯌꯦꯡꯏ ꯆꯠꯂꯥꯟ ꯇꯣꯛ ꯌ ꯌꯣꯟꯊꯣꯛꯀꯂꯣꯏꯒꯗꯧꯔꯒꯦ
ꯍꯣꯏ ꯑꯗꯨꯒꯨꯝꯕ ꯄꯣꯠꯇꯨꯗꯤ ꯅꯪ ꯀꯩꯅꯣꯅꯤꯅ ꯍꯥꯏꯗꯤ ꯌꯣꯟꯕ ꯈꯣꯠꯄ ꯍꯥꯏꯁꯦ ꯑꯗꯨꯗꯤ ꯄꯩꯁꯥ ꯀꯥꯏꯔꯛꯇꯨꯕ ꯄꯣꯠ ꯅꯠꯇꯦ
ꯑꯁ ꯇꯣꯛ ꯌꯥ ꯍꯥꯏꯔꯒꯦ ꯇꯧꯔꯒꯦꯅꯦ ꯑꯗꯨ ꯇꯧꯗꯧꯕ ꯑꯣꯏꯅ ꯑꯩꯉꯣꯟꯗ ꯍꯥꯏꯔꯛꯑꯒꯦ ꯇꯧꯔꯒꯦ
ꯑꯣ ꯍꯣ ꯍꯣꯏ ꯍꯣꯏ
ꯊꯣꯛꯊꯣꯛ ꯁꯤꯗꯩꯁꯤꯗꯤ ꯃꯥ ꯀꯣꯛꯄ ꯊꯥꯊꯗꯅ ꯐꯔꯦ ꯑꯩ ꯉꯥꯏ ꯂꯩꯔꯦ ꯅꯪ ꯀꯃꯥꯏꯅ ꯇꯧꯕꯅꯣ ꯄꯅꯣꯅꯦ
ꯑꯂꯕ ꯂꯩꯔꯝꯃ ꯑꯦꯦ ꯑꯗꯨ ꯑꯗꯨ ꯁꯦꯝꯕꯗꯤ ꯁꯦꯝꯃꯝꯃꯣꯏꯍꯦ ꯅꯪꯁꯨ ꯑꯁ
ꯑꯁ ꯐꯣꯠꯂ ꯑꯩꯅ ꯇꯜꯂꯤ ꯈꯨꯇꯟꯁꯤꯒ ꯏꯁꯥꯁꯦ ꯇꯟꯗ꯭ꯔꯒꯕꯨ ꯏꯁꯥꯁꯦ ꯏꯁꯥꯁꯦ ꯇꯟꯊ꯭ꯔꯒꯕꯨ ꯏ ꯀꯩ ꯀꯩꯅꯣ ꯇꯧꯔꯤꯁꯦ ꯄꯨꯛꯁꯦ ꯈꯤꯇꯪ ꯏꯟꯊꯣꯛꯏꯁꯨ ꯏꯟꯊꯣꯛꯈꯤꯗ꯭ꯔꯣ
ꯎꯝ ꯃꯥꯅꯦ ꯃꯥꯅꯦ ꯍꯌꯦꯡ ꯀꯩꯅꯣꯒ ꯇꯧꯔꯗꯤ ꯅꯨꯄꯤ ꯑꯉꯥꯡꯒ ꯊꯤꯖꯤꯜꯂꯒꯗꯤ ꯆꯥꯛꯈꯨꯝꯗꯨ ꯑꯅ ꯂꯩꯔꯝꯅꯤ
ꯑ ꯀꯥꯏꯗꯦꯅꯛꯌꯥ ꯄꯣꯠꯇꯤ ꯑꯗꯨꯝꯕ ꯅꯨꯄꯤ ꯌꯥꯥꯡꯒꯤ ꯇꯕꯗ ꯈꯨꯠ ꯊꯤꯕꯅꯣ
ꯎꯝ ꯑꯗꯨꯃ ꯍꯥꯏꯔ ꯍꯥꯏꯔꯝꯃꯒꯅꯤ ꯑꯗꯨꯝ ꯂꯩꯔꯝꯃꯦ ꯑꯗꯨꯖꯦ
ꯌꯥꯗꯦ ꯌꯥꯦ ꯌꯥꯦ ꯃꯤꯒꯦ ꯀꯩꯄꯦꯣꯛꯒꯀꯣ ꯏꯗꯤ ꯌꯥꯗꯦꯕꯤꯅꯦ ꯑꯩꯈꯣꯏ ꯆꯪꯗꯦꯕ ꯌꯥꯗꯦꯕ ꯑꯩꯈꯣꯏꯗꯤ ꯑꯩꯗꯤ ꯌꯥꯗꯦꯀꯣ
ꯀꯃꯥꯏ ꯀꯃꯥꯏ ꯀꯩ ꯀꯩ ꯇꯧꯒꯦ ꯇꯧꯔꯤꯌꯦꯦ
ꯀꯩ ꯀꯩ ꯇꯧꯕ ꯍꯥꯏꯕꯨ ꯑꯩꯗꯤ ꯀꯩꯅꯝ ꯇꯧꯔꯔꯣꯏꯗ ꯀꯩꯅꯣꯅꯦ ꯑꯩ ꯊꯕꯛ ꯊꯧꯕꯁ ꯀꯩ ꯃꯊꯧ ꯇꯥꯔꯤꯒꯦ
ꯈꯤꯜꯂꯒ ꯂꯩꯔꯕꯅꯤꯅ ꯍꯥꯏꯗꯤ ꯀ ꯊꯥꯔꯕꯤ ꯊꯥꯔꯅꯤ
ꯀꯩ ꯀꯩ ꯊꯕꯛ ꯑꯣꯏꯅ ꯇꯧꯗꯣꯏꯁꯤꯕꯣ ꯀꯩꯗꯧ ꯍꯥꯏꯔꯤꯅꯣ ꯅꯣꯏꯅ ꯇꯧ ꯍꯥꯏꯔꯗꯤ ꯅꯣꯏꯒꯤ ꯕꯤꯠꯇ ꯇꯧꯔ ꯇꯧꯗꯧ ꯃꯉꯥꯏ ꯇꯧꯍꯟꯅꯤꯡꯉꯤꯅꯣ
ꯄꯗꯤꯁꯤꯏꯔꯦ
ꯅꯠꯇꯦꯗꯥ ꯑꯗ ꯊꯕꯛꯇꯣ ꯇꯧꯍꯟꯅꯤꯡꯉꯤꯅꯤ ꯀꯩ ꯊꯕꯛꯅꯣ ꯍꯥꯏꯔꯝꯃꯤꯗꯣ ꯑꯩ ꯊꯕꯛꯀꯤ ꯃꯊꯧꯗꯤꯤ ꯇꯥꯗꯦ ꯍꯥꯏꯕ ꯊꯕꯛꯀꯤ ꯃꯊꯧꯗꯤꯤ ꯇꯥꯗꯕ ꯃꯤꯅꯦꯕ
ꯍꯝ
ꯅ ꯇꯕꯨ ꯇꯒꯒ ꯕꯣꯦ ꯆꯠꯂꯁꯤꯔꯣ
ꯁꯤ ꯌꯥꯅꯦ ꯑꯗꯨꯗꯤ ꯂꯦꯞꯄꯁꯤꯅꯦꯅ
ꯑ ꯑꯗꯨꯗꯤ ꯀꯩꯅꯣ ꯇꯧꯗ ꯌꯥꯔꯣꯏꯌꯦ ꯄꯩꯁꯥ ꯅꯨꯡꯁꯥ ꯀꯅꯁꯨ ꯌꯥꯔꯣꯏꯌꯦ ꯃꯤ ꯈꯔ ꯀꯩꯅꯣ ꯇꯧꯕ ꯈꯣꯠꯄ ꯑꯁ ꯑꯩꯒꯤ ꯑꯗꯨ
ꯃꯤ ꯀꯄꯅ ꯐꯥꯗꯔꯒꯤ ꯀꯩꯅꯣ ꯃꯌꯥꯝ ꯂꯩꯁꯤꯗꯤ ꯁꯪꯒ ꯄꯪꯒꯗꯤ ꯌꯥꯝ ꯆꯥꯎꯕꯅꯤꯅ ꯄꯥꯗꯨꯏ ꯌꯥꯅꯤ ꯌꯥꯅꯤ ꯌꯥꯅꯤ ꯅꯣꯏꯕꯥꯅ ꯂꯣꯏ ꯀꯧꯔꯛꯄꯗ ꯌꯥꯕ ꯉꯥꯛꯇꯅꯦ
ꯑꯁ ꯁꯣꯏꯅꯦ ꯕꯕꯥ ꯈꯛꯇꯒꯤꯁꯨ ꯌꯦꯡꯕ ꯌꯥꯔꯣꯏꯅꯦ ꯑꯁꯤꯗꯩꯁꯤꯗ ꯑꯩꯅ ꯑꯩꯅ ꯈꯠꯂ ꯆꯩꯅꯔꯤꯕ ꯃꯤ ꯃꯌꯥꯝꯁꯤꯒ
ꯎ ꯈꯤꯇꯪꯅ ꯈꯠꯅ ꯆꯠꯅꯩꯕꯁꯤꯡꯗꯣ ꯀꯕꯔ ꯇꯧꯔꯛꯑꯗꯕꯅꯤ ꯅꯣꯏ ꯚꯥꯏ ꯃꯤꯡꯗ ꯁꯤ ꯂꯥꯛꯈ꯭ꯔꯗꯤ
ꯑꯁ ꯑꯦ ꯎꯝ ꯑꯩꯅ ꯈꯟꯅꯈ꯭ꯔꯤ ꯃꯌꯥꯝꯁꯤꯒ ꯑꯩ ꯑꯩ ꯑꯩ ꯑꯩꯗꯤ ꯑꯩꯗꯤ ꯍꯥꯏꯁꯤꯅꯤ ꯑꯩꯗꯤ ꯑꯩꯗꯤ ꯈꯪꯗꯦꯀꯣ
ꯅꯪ ꯅꯆꯟꯅꯨꯄꯤ ꯑꯃ ꯂꯩꯕꯗꯨꯗꯤ ꯀꯩꯅꯣ ꯀ꯭ꯂꯥꯁ ꯀꯌꯥ ꯌꯧꯔꯒꯦ ꯇꯨꯋꯜꯕ ꯌꯧꯕ꯭ꯔꯥꯒꯨꯝ ꯇꯧꯕꯗꯥꯏꯅꯦ
ꯔ ꯏꯆꯦ ꯍꯧꯔꯦ ꯀꯩꯅ ꯇꯧꯗꯅꯗ ꯀꯣꯂꯦꯖ ꯀꯥꯗꯣꯏꯅꯦ ꯑꯗꯨꯒꯤ ꯆꯦꯜꯂꯣ ꯈꯣꯠꯂꯣꯅ ꯄꯥꯕꯨꯡꯅ ꯍꯥꯏꯔꯝꯕꯅꯦ ꯑꯩ ꯇꯥꯜꯂꯦꯀꯣꯗꯤꯅ ꯆꯦꯟꯗꯦ ꯉꯁꯥꯏꯗꯒꯤ ꯆꯥꯅ ꯊꯛꯅꯕ ꯇꯧꯔ ꯂꯩꯏꯁꯤꯅꯦ ꯉꯥꯡ ꯈꯨꯅ ꯇꯧꯔꯕꯅꯦ ꯑꯩꯅ ꯊꯧꯑ ꯁꯥꯗꯕ
ꯎꯝ ꯑ ꯗꯤ ꯅꯪ ꯅꯁ ꯅꯨꯄꯤꯒꯤꯅꯦ ꯑꯗꯨꯕꯨꯗꯤ ꯌꯦꯡꯉꯦ ꯍꯥꯏꯅꯦ ꯀꯣꯂꯦꯖꯇꯣ ꯎꯝ ꯃꯅꯤꯄꯨꯔꯗꯩ ꯇꯝꯍꯟꯒꯦ ꯍꯥꯏꯔꯣ ꯅ ꯅꯠꯇ꯭ꯔꯒ ꯑꯥꯎꯠꯁꯥꯏꯠ ꯃꯅꯤꯄꯨꯔꯗ ꯀꯃꯥꯏꯅ ꯍꯥꯏꯅꯅꯣꯅꯕꯅ
ꯑꯁ ꯃꯅꯤꯄꯨꯔꯗ ꯀꯩꯅ ꯇꯧꯍꯟꯗꯣꯏꯅꯣ ꯃꯅꯤꯄꯨꯔꯗ ꯇꯧꯕ ꯊꯕꯛ ꯀꯔꯤ ꯑꯣꯏꯔꯤꯒꯦ
ꯑ ꯑꯩ ꯍꯥꯏꯣꯏꯗꯤ ꯑꯥꯎꯠꯁꯥꯏꯠ ꯏꯟꯗꯤꯌꯥꯗ ꯇꯧꯗꯣꯏꯔꯥ ꯑꯣꯔ ꯐꯣꯔꯦꯟ ꯀꯟꯇ꯭ꯔꯤꯗ ꯇꯧꯗꯣꯏꯔꯥ ꯁꯤꯅꯦ
ꯐꯣꯔꯦꯟ ꯀꯟꯇ꯭ꯔꯤ ꯐꯣꯔꯦꯟꯗ ꯑꯣꯏꯅ ꯊꯥꯔꯒꯦ ꯏꯟꯗꯤꯌꯥꯁꯤ ꯌꯥꯝ ꯅꯨꯡꯉꯥꯏꯇ꯭ꯔꯦ ꯂꯩꯕ
ꯏꯟꯗꯤꯌꯥ ꯍꯧꯖꯤꯛ ꯄꯣꯂꯤꯇꯤꯛꯁ ꯀꯩꯀꯥ ꯍꯥꯎꯗꯩ ꯏꯖꯨꯀꯦꯁꯟ ꯁꯤꯁꯇꯦꯝ ꯁꯤ ꯀꯌꯥ ꯂꯩ ꯈꯥ ꯇꯥꯔ
ꯑꯣ ꯆꯥ ꯇꯥꯔꯦ ꯌꯥꯗ꯭ꯔꯦ ꯎꯝ ꯑꯩ ꯐꯦꯃꯤꯂꯤꯁꯦ ꯑꯩꯅ ꯈꯜꯂꯤꯁꯦ ꯌꯥꯔꯤꯈꯩꯗꯤ ꯏꯟꯗꯤꯌꯥꯗ ꯑꯝꯇ ꯊꯝꯃꯔꯣꯏꯒꯤꯁꯤꯅꯦ ꯂꯣꯏꯅ ꯐꯣꯔꯦꯟꯗ ꯆꯠꯍꯟꯈ꯭ꯔꯒꯁꯤꯅꯦ ꯑ ꯍꯧꯖꯤꯛ ꯈꯜꯂꯤꯁꯦ ꯀꯛꯗ꯭ꯔꯦꯕ ꯏꯟꯗꯤꯌꯥꯁꯦ ꯖꯤ ꯑꯦꯁ ꯇꯤ ꯑꯣ ꯍꯥꯏꯔꯕꯅꯦ ꯑꯃꯕꯨ ꯍꯥꯏꯔꯕꯅ ꯍꯥꯏ ꯂꯣꯏ ꯋꯥꯡꯉꯤꯗꯅꯀꯣ ꯍꯧꯖꯤꯛꯀꯥꯟꯗꯤ
ꯎꯝ ꯇ ꯇ ꯇꯦꯛꯁ ꯄ ꯐꯤ ꯐꯤꯇꯤꯔꯦꯟꯅ ꯑꯃꯗꯤ ꯇꯦꯛꯁꯅ ꯍꯤꯡꯉꯤꯁꯦ
ꯑꯁ ꯇꯁꯀꯟꯗꯅꯤ ꯀꯅꯣ ꯅ ꯇꯁꯅꯤ ꯀꯅ ꯀꯔꯤ ꯑꯗꯨ ꯅ ꯑꯩꯈꯣꯏ ꯐꯦꯃꯤꯂꯤꯗꯤ ꯌꯥꯔꯦ ꯑꯩ ꯍꯥꯏꯁꯤꯅꯤ ꯑꯩ ꯂꯩꯐꯝ ꯊꯣꯛꯄ ꯃꯅꯤꯄꯨꯔꯗ ꯈꯔ ꯂꯩꯔꯝꯒꯅꯤ ꯏꯟꯗꯤꯌꯥ ꯃꯅꯨꯡꯗ ꯈꯔ ꯂꯩꯔꯝꯒꯅꯤ ꯈꯔ ꯂꯩꯔꯒ ꯆꯠꯈ꯭ꯔꯅꯤ ꯍꯥꯏꯁꯤꯅꯤ ꯑꯗꯨ ꯅꯪꯒꯤꯅꯦ ꯀꯃꯥꯏꯅ ꯇꯧꯔꯤꯕ
ꯎꯝ ꯑꯩꯒꯤ ꯍꯥꯏꯁꯦ ꯑꯩꯒꯤ ꯀꯩꯅꯣꯗ ꯏꯌꯥꯝꯕꯗꯨꯕꯨꯗꯤ ꯀꯩꯅꯣ ꯇꯧꯔꯤꯌꯦ ꯑꯃꯄꯥꯥꯟꯂꯣꯝꯗ ꯃꯣꯏ ꯕꯤꯖꯤꯅꯦꯁ ꯑꯃ ꯇꯧꯔꯤꯌꯦ ꯀꯩꯅꯣꯂꯣꯝꯗ ꯑꯗꯨꯝ ꯖꯔꯃꯅꯤꯗ ꯑ ꯃꯥ ꯇꯧꯔꯤ ꯑꯗ ꯃꯥ ꯍꯥꯏꯁꯦ ꯆꯪꯉꯣ ꯁꯤꯅꯦ ꯑꯩꯒ ꯃꯥꯒ ꯄꯨꯟꯅ ꯇꯧꯔꯁꯤꯅꯦ ꯃꯥ ꯑꯇꯣꯝꯇ ꯍꯦꯟꯗꯜ ꯇꯧ ꯉꯝꯗ꯭ꯔꯤꯁꯤꯅꯦ ꯑꯩꯅ ꯃꯇꯝ ꯈꯔ ꯂꯩꯈꯤꯒꯁꯤꯅꯦ ꯑꯩ ꯍꯥꯏꯁꯦ
ꯎꯝ
ꯁꯤꯗ ꯈꯔ ꯉꯥꯎꯈꯤꯒꯦ ꯇꯧꯈꯤꯒꯦꯅ
ꯍꯣꯏ ꯀꯥꯏꯗ ꯀꯩ ꯀꯩꯗ ꯄꯦꯛꯀꯗꯧꯅꯤ ꯌꯥꯝ ꯀꯨꯏꯅ ꯂꯩꯔꯒ ꯆꯠ ꯆ ꯀꯩꯀꯥ ꯆꯠꯄ ꯌꯥꯅꯤꯥꯡ ꯌꯥꯅꯤ ꯈ ꯂꯪꯍꯧꯗꯧꯅꯤ ꯐꯔꯦ ꯁꯦ ꯀꯩꯅꯣ ꯇꯧꯔꯣ ꯑꯩꯁꯨ ꯁꯦꯝꯃ ꯑꯕꯁꯨ ꯂꯣꯏꯁꯤꯜꯂꯦꯅ ꯂꯥꯛ ꯂꯧ ꯇꯧꯒ ꯍꯥꯏꯕ꯭ꯔꯥ ꯀꯃꯥꯏꯅ ꯇꯧꯕꯅꯣ ꯇꯪ ꯂꯥꯛꯑꯣ
ꯑꯗꯤ ꯁꯥ ꯃꯔꯣꯏ ꯑꯗꯨ ꯑꯗꯥ ꯀꯩꯀꯥ ꯂꯣꯏ ꯂꯩꯔꯕꯣ
ꯑꯁ ꯀꯔꯤꯅꯣ ꯃꯇꯥꯎ ꯃꯇꯥꯎꯗꯨꯕꯨ ꯑꯩꯅ ꯑꯗꯨꯝ ꯍꯥꯏꯒꯗ꯭ꯔꯅꯦ ꯅꯪ ꯂꯝꯕꯤꯕꯨꯗꯤ ꯀꯩꯅꯣꯗꯣ ꯇꯤꯜꯍꯧꯗꯣ ꯇꯤꯜꯍꯧꯗꯣ ꯌꯥꯝꯗꯕꯤꯗꯦ ꯀꯦꯖꯤ ꯇꯈꯥꯏꯔ ꯑꯃ ꯀꯩ ꯑꯃꯥ ꯌꯥꯎꯁꯜꯂꯣ ꯑꯗꯨꯒ ꯑꯩ ꯅꯉꯣꯟꯗ ꯍꯥꯏꯗꯤ ꯍꯥꯏꯅꯤꯡꯗꯕꯅꯦ ꯅꯪꯅ ꯂꯝꯕꯤ ꯊꯣꯛꯄꯗꯣ ꯑꯗꯨ ꯑꯗꯨꯒꯤꯅꯤꯗ ꯑꯗꯨꯒ ꯀꯩꯅꯣꯗꯣ ꯁꯟꯗꯣ ꯁꯟꯗꯨꯁꯨ ꯑꯩꯉꯣꯟꯗ ꯍꯥꯏꯗꯤ ꯍꯥꯏꯅꯤꯡꯗꯕꯅꯦ ꯑꯩꯅ ꯌꯨꯝꯗ ꯂꯥꯛꯄꯅꯤꯅ ꯅꯪ ꯂꯧ ꯊꯣꯛꯄꯗꯨꯗ ꯑꯗꯨꯝ ꯑꯗꯨꯝ ꯌꯥꯔꯗꯤ ꯄꯥꯏꯁꯤꯜꯂꯣ ꯁꯤꯅꯤꯗ ꯍꯥꯏꯖꯤꯛ ꯒꯥꯔꯤ ꯊꯥꯎꯗꯣ ꯑꯃꯨꯛ ꯀꯩꯅꯣ ꯇꯧꯔꯤꯗꯅ
ꯍꯣꯏ ꯍꯣꯏ ꯃꯥꯅꯦ ꯃꯥꯅꯦꯄ ꯑꯅꯤꯔ ꯊꯣꯛ ꯆꯠꯅꯔꯗꯤ ꯑꯃꯨꯛ ꯁꯟꯈꯤ
ꯋꯥꯉꯗꯅ ꯒꯥꯔꯤ ꯊꯥꯎꯈꯤ ꯋꯥꯗꯨꯁꯨ ꯅꯠꯇꯦ ꯏꯅꯔꯖꯤ ꯃꯥꯡꯏꯗꯅ ꯏꯅꯔꯖꯤ ꯃꯥꯡ ꯌꯥꯕ ꯃꯤ ꯅꯠꯇꯦꯕ ꯑꯩꯗꯤ
ꯑꯥ ꯑꯗꯨꯅ ꯑꯦꯅꯔꯖꯤ ꯗ꯭ꯔꯤꯡ ꯑꯃ ꯈꯔꯁꯨ ꯌꯥꯎꯔꯛꯑꯕ ꯀꯣ
ꯌꯥꯔꯦ ꯌꯥꯔꯦ ꯑꯩ ꯂꯥꯎ ꯊꯥꯔꯤꯁꯦ ꯅꯪ ꯈꯪꯊꯔꯛꯑꯣ ꯌꯥꯔꯒꯦ ꯐꯔꯦꯁꯦ ꯐꯔꯦꯁꯦ ꯂꯥꯛꯁꯤꯜꯂꯣ ꯑꯩ ꯊꯝꯖꯤꯜꯂꯒ‌ꯦꯀꯣ ꯑꯗꯨꯗꯤ ꯌꯥꯔꯕꯅꯤ ꯎꯝ ꯐꯔꯦ ꯐꯔꯦ